ꯑꯥ ꯃꯔꯨꯞ
ꯑꯍꯣꯏ ꯅꯨꯡꯉꯥꯏꯔꯤꯕꯣ
ꯑꯁ ꯅꯨꯪꯉꯥꯏꯔꯤ ꯅꯥ ꯅꯣꯏ ꯈꯣꯟ ꯇꯥꯗ ꯀꯨꯏꯔꯦ ꯇꯧꯔꯛꯏꯅꯤ
ꯑꯁ ꯀꯨꯏꯔꯦ
ꯀꯌꯥꯝ ꯀꯨꯏꯈꯠ ꯂꯛꯏꯅꫭ ꯍꯨ
ꯄꯨꯟꯗꯕ ꯀꯨꯏꯔꯦ
ꯎꯝ ꯀꯔꯝ ꯀꯔꯝꯕ ꯄꯥꯜꯂꯤꯅꯣꯗ ꯊꯣꯛꯔꯛꯇꯦ ꯑꯩ ꯁꯤꯗ ꯑꯗꯨꯝ ꯂꯩꯔꯦ ꯑꯗꯨꯝꯂꯛꯇ ꯇꯥꯗ ꯂꯩꯔꯦ ꯏꯪ ꯀꯝ ꯀꯔ ꯄꯥꯜꯜꯂꯤꯦ
ꯑꯗꯨꯝ ꯅꯨꯡꯉꯥꯏꯔꯦ ꯅꯪꯗꯤ ꯀꯃꯥꯏ ꯀꯃꯥꯏ ꯇꯧꯔꯤ
ꯑꯦ ꯌꯥꯅ ꯌꯥꯅꯕ ꯆꯠꯂꯤꯗ ꯏꯃꯥ ꯏꯄꯥꯗꯩ ꯃꯃꯥ ꯕꯕꯥꯗꯩ ꯀꯃꯥꯏ ꯀꯃꯥꯏꯅ ꯇꯧꯋꯤ ꯑ ꯑꯅꯥ ꯑꯌꯦꯛ ꯌꯥꯎꯈꯤꯗꯔ ꯅꯠꯇ꯭ꯔꯣ
ꯑꯅꯥ ꯑꯌꯦꯛ ꯌꯥꯎꯗꯦ ꯑꯍꯜ ꯑꯣꯏꯔꯛꯄꯩꯕꯨꯗꯤ ꯑꯗꯨꯝ ꯑꯍꯟꯗꯤ ꯑꫭꯏꯁꯤꯜꯂꯛꯑꯦ ꯑꯅꯥ ꯑꯌꯦꯛ ꯇꯤ ꯌꯥꯎꯗꯦ ꯑꯗꯣꯝꯒꯤꯗꯤ ꯀꯃꯥꯏꯅ ꯇꯧꯔꯤꯒꯦ
ꯋꯥꯔꯤꯁꯨ ꯑꯗꯨꯝ ꯃꯔꯛ ꯃꯔꯛꯇ ꯋꯥꯔꯤ ꯁꯥꯟꯅꯩ ꯑꯍꯟ ꯑꯣꯏꯖꯤꯜꯂꯑꯦ ꯃꯣꯏꯁꯨ ꯎꯝ ꯊꯕꯛ ꯁꯨꯒꯅꯨ ꯍꯥꯏꯁꯨ ꯌꯥꯗꯒꯨꯝ ꯇꯧ ꯊꯕꯛ ꯁꯨꯕꯁꯨ ꯆꯠꯂꯤ ꯒ꯭ꯌꯥꯟ ꯇꯥꯗꯦ ꯑꯗꯨꯅꯤ ꯇꯧꯔꯁꯤ ꯏꯆꯦ ꯏꯆꯦ ꯏꯆꯦ ꯍꯟꯗꯛ ꯊꯕꯛ ꯐꯪꯉꯤꯕꯗꯨ ꯀꯃꯥꯏꯅ ꯇꯧꯔꯒꯦ
ꯃꯥ ꯊꯕꯛ ꯃꯐꯝꯗ ꯑꯗꯨꯝ ꯂꯩꯔꯤ
ꯎꯝ ꯎꯝ ꯃꯐꯝ ꯖꯒꯥ ꯑꯝꯇ ꯍꯣꯡꯗ꯭ꯔꯦ
ꯍꯣꯡꯗ꯭ꯔꯦ ꯍꯥꯟꯅꯩ ꯑꯗꯨꯝ ꯃꯈꯥ ꯆꯠꯊꯔꯒ ꯇꯧꯋꯤ
ꯑꯣ ꯍꯣꯏ ꯁꯨꯝ ꯑꯉꯥꯡ ꯑꯣꯏꯔꯤꯉꯩꯗ ꯄꯨꯜꯂꯛꯈꯤꯕ ꯍꯔꯥꯎ ꯀꯨꯝꯍꯩ ꯌꯥꯎꯃꯤꯟꯅꯔꯈꯤꯕꯗꯣ ꯑꯗꯨꯁꯨꯝ ꯅꯤꯡꯁꯤꯡꯉꯛꯄ ꯍꯥꯏꯇꯥꯔꯦ ꯉꯁꯤꯁꯦ
ꯌꯥꯎꯁꯪꯁꯨ ꯌꯥꯎꯕ ꯐꯪꯉꯝꯃꯔꯣꯏꯅꯦ
ꯌꯥꯎꯁꯪꯁꯨ ꯌꯥꯎꯕ ꯐꯪꯗ꯭ꯔꯦ
ꯑꯁ ꯑꯉꯥꯡ ꯑꯣꯏꯔꯤꯉꯩꯗꯨꯗꯤ ꯌꯥꯎꯁꯪ ꯃꯩ ꯊꯥꯕꯗꯒꯤ ꯍꯂꯪꯀꯥꯐ ꯂꯍꯥꯡꯕꯗ
ꯂꯥꯡꯕꯗ ꯂꯥꯡꯗ ꯉꯍꯩꯄꯥꯗ ꯁꯦꯡꯈꯥꯏ ꯆꯠꯇ꯭ꯔꯨ ꯅꯨꯃꯤꯗꯥꯡꯗ
ꯎꯝ ꯄꯩꯁꯥ ꯈꯥꯏ ꯆꯠꯄ ꯅꯨꯄꯤꯗ ꯏꯁꯤꯡꯅ ꯊꯣꯝꯕ ꯏꯁꯄꯣꯔꯠꯨ ꯌꯥꯎꯕ꯭ꯔꯣ
ꯎꯝ
ꯅꯪꯉꯣꯏꯕꯨ ꯀꯥꯞꯅꯦꯕꯔ
ꯍꯧꯖꯤꯛꯀꯗꯤ ꯌꯥꯝ ꯈꯦꯠꯅꯔꯕ ꯅꯠꯇ꯭ꯔꯥ
ꯎ ꯍꯧꯖꯤꯛꯀꯥꯟꯒꯤ ꯑꯉꯥꯡꯉꯩꯗꯤ ꯄꯥꯛ ꯇꯧꯗ꯭ꯔꯦ ꯑꯩꯈꯣꯏ ꯃꯇꯝ ꯍꯧꯖꯤꯛꯅ ꯑꯃꯨꯛ ꯏꯁꯄꯣꯔꯠ ꯂꯣꯝꯇ ꯂꯣꯏ ꯆꯠꯅꯔꯦ꯫
ꯎꯝ ꯌꯥꯝ ꯐꯩ ꯏ꯭ꯁꯄꯣꯔꯠ ꯇꯧꯕꯁꯨ ꯌꯥꯝ ꯐꯩ ꯑꯩꯈꯣꯏ ꯑꯩꯈꯣꯏ ꯃꯇꯝꯗ ꯏꯁꯄꯣꯔꯠ ꯁꯤꯟꯕꯤꯅꯕ ꯄ꯭ꯔꯥꯏꯖ ꯄꯤꯕꯤꯅꯕ ꯃꯤꯗꯣ ꯄꯥꯛ ꯂꯩꯈꯤꯗꯦꯕ ꯃꯇꯝꯗꯨꯅ ꯌꯥꯎꯁꯪ ꯍꯥꯏꯔꯒ ꯑꯗꯨꯝ ꯂꯥꯡꯉꯒ ꯑꯗꯨ ꯑꯗꯥ ꯇꯧꯔꯒ ꯇꯧꯕꯤꯗꯣ ꯑꯗꯨ ꯑꯣꯏꯅ ꯇꯧꯕ ꯂꯩꯈꯔꯦꯕ ꯀꯩ ꯆꯥꯛ ꯏꯁꯤꯡ ꯎꯅꯔꯕꯣ ꯉꯁꯤ ꯑꯌꯨꯛꯀꯤ
ꯉꯁꯤ ꯑꯌꯨꯛꯀꯤ ꯆꯥꯗ꯭ꯔꯤ ꯍꯣꯔꯦꯟ ꯏꯟꯖꯥꯡ ꯂꯦꯝꯃꯗꯤ ꯆꯥꯔꯅꯤ ꯅꯪꯗꯤ ꯆꯥꯔꯕꯣ
ꯑꯩ ꯆꯥꯗ꯭ꯔꯦ ꯑꯩꯁꯨ ꯉꯥꯏꯍꯥꯛ ꯂꯩꯔꯒ ꯆꯥꯔꯅꯤ ꯍꯣꯁꯇꯦꯜꯗ ꯂꯩꯕꯅꯤꯅ ꯅꯣꯏꯁꯨ ꯍꯣꯁꯇꯦꯜꯗ ꯂꯩꯕ ꯅꯠꯇ꯭ꯔꯣ
ꯍꯣꯁꯇꯦꯜꯗ ꯂꯩ ꯌꯨꯝꯗꯤ ꯀꯨꯝꯃꯛꯇ꯭ꯔꯕ
ꯌꯨꯝ ꯀꯨꯝꯃꯛꯇ꯭ꯔꯦ ꯑꯩ ꯐꯔꯛꯇꯥꯔꯦ ꯅꯪ ꯍꯣꯁꯇꯦꯜ ꯇꯥꯡ ꯀꯌꯥꯗ ꯄꯨꯡ ꯄꯨꯡ ꯀꯌꯥꯗ ꯄꯤꯕꯅꯣ
ꯄꯨꯡ ꯇꯔꯥꯃꯥꯊꯣꯏ ꯃꯈꯥꯏ ꯁ꯭ꯋꯥꯏꯗꯗꯤ ꯄꯤꯔꯛꯑꯅꯤ
ꯑꯣ ꯆꯥꯛ ꯏꯟꯁꯥꯡ ꯀꯃꯥꯏꯅ ꯇꯧꯕ ꯍꯣꯁꯇꯦꯜꯒꯤ
ꯍꯧꯖꯤꯛꯒꯤ ꯆꯥꯛ ꯌꯦꯟꯁꯥꯡ ꯑꯗꯨꯝ ꯆꯥꯕ ꯌꯥꯔꯦ ꯀ ꯌꯥꯝ ꯌꯥꯗꯔꯁꯨ
ꯎꯝ ꯌꯥꯅ ꯌꯥꯅꯕ ꯍꯣꯠꯅꯔꯦ
ꯑꯧ ꯌꯥꯅ ꯌꯥꯅꯕ ꯇꯧꯔꯦ
ꯍꯟꯗꯛ ꯆꯩꯔꯥꯎꯕꯗꯤ ꯀꯃꯥꯏꯅ ꯇꯧꯒꯤꯕ
ꯆꯩꯔꯥꯎꯕꯩꯗꯣ ꯌꯨꯝ ꯀꯨꯝꯃꯦ ꯌꯨꯝ ꯀꯥꯔꯛ ꯁꯤꯗ ꯀꯥꯔꯛꯄ ꯀꯨꯏꯗꯔꯤ ꯑꯗꯣ ꯑꯗꯨꯝ ꯆꯥꯛ ꯆꯥꯔꯥ ꯑꯃ ꯆꯥ ꯑꯥꯎ
ꯆꯩꯔꯥꯎꯕ ꯑꯃꯨꯛ ꯌꯥꯎꯕ ꯐꯪꯗꯦ ꯇꯧꯔꯤꯁꯨ ꯌꯨꯝꯊꯣꯛꯇꯧꯕꯁꯨ ꯐꯔꯛ ꯇꯥꯔꯦ ꯆꯥꯛꯁꯨ ꯆꯥꯃꯤꯟꯅꯗꯔꯦ ꯍꯔꯥꯎ ꯀꯨꯝꯍꯩ ꯑꯝꯇ ꯄꯨꯟꯃꯤꯟꯅ ꯐꯪꯗ꯭ꯦꯗ ꯍꯥꯏꯗꯤ ꯑꯩꯈꯣꯏꯅ ꯑꯉꯥꯡ ꯑꯣꯏꯔꯤꯉꯩꯗ ꯇꯧꯃꯤꯟꯅꯈꯤꯕ ꯄꯨꯟꯃꯤꯟꯅꯈꯤꯕ ꯌꯥꯎꯁꯡꯈꯤꯗ ꯅꯠꯇꯅ ꯆꯩꯔꯥꯎꯕ ꯊꯥꯕꯜ ꯆꯠꯄꯕꯨ ꯑꯣꯏꯔꯣ ꯅꯠꯇ꯭ꯔꯥ
ꯊꯥꯕꯜꯗꯤ ꯑꯃꯨꯛꯈꯛ ꯆꯣꯡꯉꯨꯏ ꯑꯇꯩꯗꯤ ꯆꯣꯡꯉꯨꯗ꯭ꯔꯦ
ꯑꯗꯨꯅꯦ ꯅꯣꯏꯅ ꯑꯩ ꯅꯣꯏꯅ ꯑꯩ ꯊꯥꯕꯜ ꯆꯣꯡꯕ ꯇꯝꯕꯤꯕ ꯑꯗꯩ ꯁꯦꯜ ꯄꯥꯏꯗꯦ
ꯆꯩꯔꯥꯎꯕ ꯊꯥꯕꯜ ꯆꯣꯡꯅꯤ ꯇꯧꯔꯒ ꯆꯣꯡꯈꯤꯗꯔꯦ ꯌꯥꯎꯁꯡꯒꯤꯕꯨꯗꯤ ꯊꯥꯕꯜ ꯆꯣꯡꯉꯤ
ꯎꯝ ꯅꯪ ꯍꯟꯗꯛ ꯌꯥꯎꯁꯪ ꯀꯥꯏ ꯀꯥꯏ ꯖꯒꯥꯗ ꯀꯣꯏꯔꯨꯕ
ꯑꯗꯨꯝ ꯑꯩꯈꯣꯏ ꯃꯅꯥꯛ ꯅꯛꯄ ꯑꯇꯣꯞꯄ ꯂꯝ ꯂꯥꯟ ꯊꯣꯛꯇꯦꯗ ꯃꯅꯥꯛ ꯅꯛꯄ ꯑꯩꯈꯣꯏ ꯃꯅꯥꯛ ꯁꯨꯝ ꯏꯃꯥꯟꯅꯕꯩ ꯊꯣꯛꯄꯅꯤꯗ ꯁꯨꯨꯝ
ꯌꯥꯎꯁꯪ ꯌꯥꯎꯁꯪ ꯊꯥꯕꯜꯗꯤ ꯊꯣꯛꯇ꯭ꯔꯦ
ꯊꯥꯕꯜ ꯅꯣꯡꯃꯈꯛ ꯆꯠꯂꯨꯏ
ꯇꯧꯔꯤꯁꯤ ꯌꯥꯎꯁꯪꯁꯦ ꯄꯨꯔꯥ ꯇꯥꯏꯌꯣꯟꯅꯔꯕꯅꯤ ꯍꯧꯖꯤꯛꯀꯥꯟꯒ ꯑꯩꯈꯣꯏ ꯃꯇꯝꯗ ꯇꯧꯔꯤꯁꯤ ꯍꯧꯖꯤꯛꯀꯥꯟꯗꯤ ꯒꯥꯔꯤ ꯌꯥꯎꯗ꯭ꯔꯗꯤ ꯌꯥꯎꯁꯪ ꯀꯣꯏꯕꯁꯤꯗꯤ ꯆꯠꯄ ꯏꯀꯥꯏꯅꯩꯌꯦꯕ ꯅꯠꯇ꯭ꯔꯥ?
ꯒꯥꯔꯤ ꯃꯆꯥꯕꯨ ꯏꯀꯥꯏꯅꯔꯦ ꯒꯥꯔꯤ ꯑꯆꯧꯕ ꯉꯥꯛꯇ ꯉꯥꯏꯅ
ꯉꯥꯏ ꯑꯉꯥꯡ ꯃꯆꯥ ꯑꯗꯨꯒ ꯏꯁꯄꯣꯔꯠꯇꯁꯨ ꯃꯥꯏꯌ ꯑꯣꯟꯁꯤꯜꯂꯦ ꯍꯥꯏꯕꯕꯨ ꯑꯉꯥꯡ ꯈꯔꯗꯤ ꯏꯁꯄꯣꯔꯠꯀꯁꯤ ꯀꯔꯤꯝ ꯃꯋꯥ ꯂꯧꯗ꯭ꯔꯤ ꯒꯥꯔꯤ ꯀꯟ ꯀꯟ ꯊꯧꯕꯗ ꯅꯥꯀꯟꯗ ꯏꯁꯄꯣꯔꯠ ꯂꯩꯔꯤꯕ ꯏꯁꯄꯣꯔꯠ ꯁꯥꯟꯅꯕ ꯖꯒꯥꯗ ꯒꯥꯔꯤ ꯀꯟ ꯀꯟꯅ ꯊꯧꯋꯦ ꯃꯤ ꯁꯤꯕ ꯊꯣꯝꯕ ꯌꯥꯔꯤꯁꯦ
ꯍꯟꯗꯛ ꯆꯩꯔꯥꯎꯕꯗ ꯨ ꯌꯥꯎꯈꯤꯗ꯭ꯔꯦ
ꯑꯩꯔꯣ
ꯑꯧ
ꯑꯩ ꯆꯩꯔꯥꯎꯕ ꯌꯥꯎꯗ꯭ꯔꯦ ꯆꯩꯔꯥꯎꯕ ꯇꯧꯗ꯭ꯔꯦ ꯑꯍꯥꯎꯕꯁꯨ ꯑꯝꯊ ꯆꯥꯕ ꯐꯪꯗꯦ
ꯑꯩꯈꯣꯏꯗꯤ ꯆꯝꯅ ꯑꯗꯨꯝ ꯃꯤꯁꯨ ꯌꯥꯝꯗꯕꯅꯤꯅ ꯇꯧꯔꯦ ꯑꯗꯨꯒ ꯅꯨꯡꯗꯥꯡ ꯋꯥꯏꯔꯝꯗ ꯏꯃꯥꯟꯅꯕ ꯍꯥꯏꯔꯞ ꯄꯨꯟꯂ ꯒꯥꯔꯤ ꯃꯆꯥ ꯇꯧꯔꯒ ꯆꯨꯝꯊꯣꯛꯕ
ꯃꯅꯤ ꯀꯣꯏꯊꯣꯛ ꯀꯗꯕꯅꯦ
ꯁꯨꯝ ꯏꯃꯨꯡꯗꯇ ꯂꯩꯁꯤꯃꯁꯨ ꯐꯠꯇꯦ ꯑꯗꯨꯒꯤ ꯍꯥꯏꯔꯞ ꯋꯥꯈꯜ ꯅꯨꯡꯉꯥꯏꯊꯣꯛꯎꯕꯅꯤꯗ ꯏꯃꯥꯟꯅꯕꯃꯩ ꯄꯨꯜꯂꯒ
ꯃꯥꯅꯤ ꯃꯥꯅꯤ ꯏꯃꯥꯟꯅꯕ ꯂꯩꯇꯕ ꯃꯤꯁꯤ ꯊꯥꯕꯜ ꯂꯩꯔꯝꯃꯦ
ꯊꯥꯕꯜ ꯂꯩꯔꯝꯃꯦ ꯇꯧꯈꯤꯗꯕ ꯊꯥꯕꯜꯗꯣ ꯏꯔꯥꯡ ꯂꯩ ꯒꯤꯕꯒꯤ
ꯑꯣ ꯊꯥꯕꯜ ꯊꯥꯕꯜꯁꯤꯁꯨ ꯁꯤꯟꯕꯕꯨꯗꯤ ꯁꯤꯜꯂꯦ ꯑꯗꯨ ꯑꯣꯏ ꯇꯔ꯭ꯖꯨ ꯍꯧꯖꯤꯛ ꯀꯥꯟꯁꯤ ꯑꯩꯈꯣꯏ ꯑꯩꯈꯣꯏ ꯆꯍꯤꯁꯤꯒ ꯍꯥꯏꯔꯗꯤ ꯊꯥꯕꯟ ꯆꯠꯄꯁꯤ ꯏꯀꯥꯏꯔꯦꯅꯦ ꯑꯩꯈꯣꯏ ꯗꯒꯤ ꯄꯤꯛꯄ ꯑꯉꯥꯡ ꯍꯥꯏꯗꯤ ꯑꯩꯈꯣꯏ ꯗꯒꯤ ꯕꯦꯁ ꯑꯃꯅꯤ ꯍꯟ ꯍꯥꯏꯕ ꯑꯉꯥꯡ ꯃꯁꯦꯟ ꯑꯣꯏꯅ ꯄꯈꯪꯁꯥ ꯂꯩꯔꯦꯕ ꯑꯩꯈꯣꯏꯅ ꯑꯍꯟꯁꯨ ꯃꯟꯖꯜꯂꯛꯑꯦ ꯍꯧꯕꯝꯁꯨ ꯍꯧꯕꯁꯨ ꯉꯝꯍꯧꯗ ꯄꯨꯔ ꯒꯦꯅꯦꯔꯁꯑꯣꯟꯖꯦ ꯄꯥꯑꯣꯏꯂꯕꯅꯦ ꯇꯧꯔꯤꯁꯦ
ꯑꯩꯈꯣꯏꯒ ꯑꯝꯀ ꯃꯅꯁꯜꯂꯛꯇꯔ꯭ꯦ ꯑꯩꯈꯣꯏꯅ ꯑꯉꯥꯡ ꯑꯣꯏꯔꯤꯉꯩ ꯃꯇꯝ ꯑꯩꯈꯣꯏꯅ ꯀꯃꯥꯏ ꯁꯥꯅꯥꯔꯛꯄ ꯑꯩꯈꯣꯏ ꯃꯇꯝꯗ ꯐꯣꯟ ꯊꯣꯛꯂꯛꯇꯦ ꯑꯗꯨꯅꯤ ꯑꯦꯅꯤ ꯍꯔꯥꯎꯀꯨꯃꯩ ꯍꯔꯥꯎꯀꯨꯃꯩ ꯈꯨꯗꯤꯡꯃꯛ ꯌꯥꯎꯁꯡꯕꯨ ꯑꯣꯏꯔꯣ ꯆꯩꯔꯥꯎꯕꯗꯕꯨ ꯑꯣꯏꯔꯣ ꯗꯨꯔꯒꯥ ꯄꯨꯖꯥꯕꯨꯗꯨ ꯑꯣꯏꯔꯣ ꯄꯨꯔꯥ ꯈꯦꯟꯅꯩꯕ ꯍꯧꯖꯤꯛꯇꯤ ꯗꯨꯔꯒꯥꯄꯨꯖꯁꯨ ꯗꯨꯔꯒꯥꯄꯨꯖꯥ ꯃꯇꯝꯗ ꯖꯨꯒꯥ ꯁꯗ꯭ꯔꯦꯕ ꯅꯥꯠꯇ꯭ꯥꯔ
ꯑꯩꯈꯣꯏ ꯃꯔꯤ ꯄꯨꯂꯞꯀ ꯇꯨꯝꯃꯤꯟꯅꯗ ꯏꯃꯥꯟꯅꯕ ꯂꯩꯀꯥꯏꯒꯤ ꯏꯌꯥꯝꯕ ꯏꯅꯥꯎꯁꯤꯡꯒ ꯄꯨꯂꯞ ꯄꯨꯜꯂꯒ ꯇꯨꯝꯃꯤꯟꯅꯒ ꯍꯧꯖꯤꯛꯀꯥꯟꯗꯤ ꯇꯧꯗ꯭ꯔꯦꯗ ꯄꯥꯛꯅ ꯌꯥꯝ ꯍꯣꯡꯉꯦꯗ ꯍꯧꯖꯤꯛꯀꯥꯟꯗꯤ
ꯎꯝ ꯍꯔꯥꯎꯕꯒꯤꯑꯣ ꯑꯈꯣꯏ ꯍꯔꯥꯎ ꯀꯨꯃꯩ ꯍꯥꯏꯕꯒꯤ ꯋꯥꯍꯟ ꯊꯣꯛꯇꯤ ꯂꯩꯇ꯭ꯔꯦꯕ ꯏꯔꯥꯡ ꯐꯔꯥꯡꯗ ꯇꯧꯂꯩꯔꯦꯕ ꯑꯦ ꯑꯩꯗꯤ ꯁꯤꯅꯤ ꯁꯤꯅꯤ ꯑꯦ ꯕꯥꯏ ꯀꯣꯏꯊꯣꯛꯎꯁꯦ ꯑꯗꯨꯇꯧꯔꯨꯁꯦ ꯍꯥꯏꯕ ꯃꯇꯝꯗ ꯑꯦ ꯕꯥꯏ ꯒꯥꯔꯤ ꯂꯩꯕ ꯈꯣꯠꯄ꯭ꯔꯥ ꯑꯗꯨ ꯑꯣꯏꯅ ꯍꯪꯂꯩꯔꯦ ꯒꯥꯔꯤ ꯂꯩ ꯇꯩꯗꯕꯨꯗꯤ ꯃꯔꯥꯏꯕꯛ ꯊꯤꯗꯣꯏꯅꯦꯕ ꯁꯦꯡꯅ ꯍꯥꯏꯔꯗꯤ ꯏꯀꯥꯏꯕꯁꯨ ꯅꯩꯒꯨꯝ ꯊꯧ ꯖꯥꯅꯤ ꯈꯣꯏꯅ ꯌꯥꯎꯁꯪ ꯀꯣꯏꯔꯛꯄ ꯗꯗꯤ ꯈꯣꯡꯅ ꯀꯣꯏꯔꯛꯑꯦꯕ ꯅꯠꯇ꯭ꯔ
ꯈꯣꯡꯅ ꯊꯣꯛꯂꯛ ꯀꯦꯝ ꯈꯟꯗꯦ ꯑꯥꯈꯣꯏ ꯃꯇꯝꯗꯨꯗ ꯀꯦꯝ ꯈꯜꯂꯛꯇꯦꯕ ꯍꯧꯖꯤꯛ ꯍꯧꯖꯤꯛꯀꯥꯟ ꯑꯉꯥꯡ ꯈꯩꯗꯤ ꯌꯥꯗ꯭ꯔꯦꯕ ꯑꯗꯨꯏ ꯃꯇꯝ
ꯎꯝ ꯍꯧꯖꯤꯛꯀꯥꯟ ꯑꯩꯈꯣꯏꯅ ꯀꯣꯏꯔꯛꯄꯗꯁꯨ ꯅꯨꯄꯤ ꯋꯥꯔꯤꯁꯅꯔꯛꯄ ꯍꯥꯏꯗꯨꯁꯨ ꯌꯥꯝ ꯇꯥꯡꯅ ꯊꯣꯛꯑꯦ ꯍꯥꯏꯗꯤ ꯎꯝ ꯍꯧꯖꯤꯛꯀꯥꯟꯗꯤ ꯑꯗꯨ ꯑꯗꯥ ꯑꯣꯔ ꯋꯥꯔꯤ ꯁꯥꯟꯅꯕ ꯍꯥꯏꯕꯗꯣ ꯐꯣꯟ ꯅꯝꯕꯔ ꯑꯗꯨ ꯑꯗꯥ ꯂꯧꯗꯧꯒꯤ ꯈꯣꯠꯇꯧꯒꯤ ꯇꯧꯂꯩ ꯈꯣꯏ ꯃꯇꯝ ꯗꯨꯗꯗꯤ ꯑꯦ ꯉꯥꯍꯥꯛ ꯐꯥꯒꯤ ꯖꯣꯒꯥꯏ ꯈꯔ ꯇꯧꯅꯩ ꯏꯁꯤꯡꯅ ꯈꯔ ꯇꯧ ꯑꯕꯦꯔꯅ ꯈꯔ ꯇꯩ ꯌꯥꯝ ꯌꯥꯝ ꯅꯨꯡꯉꯥꯏꯅ ꯂꯩ ꯍꯥꯏ ꯇꯥꯔꯦ ꯍꯧꯖꯤꯛ ꯀꯥꯟꯁꯤꯅ ꯃꯑꯣꯡ ꯑꯃꯗ ꯄꯨꯔꯥ
ꯍꯥꯟꯅꯁꯨ ꯌꯥꯝ ꯃꯥꯟꯅꯗ꯭ꯔꯦꯗ
ꯀꯩ ꯇꯧꯔꯤꯅꯣ ꯍꯧꯖꯤꯛꯄꯣ
ꯀꯩꯁꯨꯝ ꯐꯤ ꯈꯔ ꯁꯨꯗꯣꯛꯎꯕ ꯑꯗꯗꯣ ꯂꯣꯏꯔꯒ ꯁꯨꯝ ꯐꯝꯃꯝꯕꯅꯤ ꯅꯪ ꯐꯣꯟ ꯇꯧꯁꯤꯜꯂꯛꯑꯦ
ꯑꯣ ꯉꯁꯤ ꯁꯟꯗꯦꯒꯤ
ꯎꯝ
ꯍꯧꯖꯤꯛꯀꯥꯟꯁꯤꯕꯨ ꯅꯣꯡꯖꯨ ꯅꯨꯡꯁꯥ ꯀꯃꯥꯏꯅ ꯇꯧꯒꯦ ꯁꯥꯒꯠꯂꯛꯄ ꯈꯣꯠꯄ
ꯍꯣꯏ ꯀꯥꯂꯦꯟ ꯊꯥꯅꯤꯅ ꯈꯔꯕꯨꯗꯤ ꯁꯥꯔꯦ ꯑꯗꯨꯝ ꯌꯥꯝ ꯁꯥꯕꯕꯨꯗꯤ ꯑꯣꯏꯗ꯭ꯔꯤ ꯈꯔ ꯈꯔꯗꯤ ꯁꯥꯔꯦꯗ
ꯑꯩꯈꯣꯏ ꯁꯤꯗꯁꯨ ꯌꯥꯝ ꯁꯥꯔꯦ ꯁꯤꯒ ꯑ ꯍꯣꯁꯇꯦꯜꯗ ꯂꯩꯕ ꯅꯠꯇ꯭ꯔꯣ
ꯍꯣꯁꯇꯦꯜꯗ ꯂꯩ
ꯃꯩ ꯏꯁꯤꯡ ꯅꯨꯡꯉꯥꯏꯕ꯭ꯔꯣ
ꯃꯩꯁꯤꯒ ꯑꯗꯨꯝ ꯅꯨꯡꯉꯥꯏ ꯆꯥꯡ ꯅꯥꯏꯌꯦꯕ
ꯑꯣ ꯌꯥꯝ ꯐꯩ ꯑꯗꯨꯗꯤ ꯑꯦꯛꯖꯥꯝ ꯍꯟꯗꯛ ꯑꯦꯛꯖꯥꯝ ꯊꯥꯒꯕ ꯇ꯭ꯔ ꯃꯃꯥꯡꯒꯤ
ꯃꯃꯥꯡꯒꯤ ꯊꯥꯒ꯭ꯔꯦ ꯑꯦꯛꯖꯥꯝ ꯑꯗꯨꯝ ꯌꯥꯝ ꯅꯨꯡꯉꯥꯏꯇ꯭ꯔꯁꯨ ꯈꯔꯗꯤ ꯅꯨꯡꯉꯥꯏ ꯅꯣꯏ ꯀꯃꯥꯏ ꯀꯃꯥꯏꯅ ꯇꯧꯒꯦ ꯃꯩ ꯏꯁꯤꯡ ꯑꯦꯛꯖꯥꯝ ꯀꯃꯥꯏꯅ ꯅꯨꯡꯉꯥꯏꯕ
ꯑꯩꯖꯝ ꯅꯨꯡꯉꯥꯏꯌꯦ ꯖꯥꯝ ꯈꯤꯇꯪꯗꯤ ꯑꯦꯛꯖꯥꯝ ꯍꯥꯏꯁꯦ ꯑꯩꯅ ꯍꯩꯔꯁꯨ ꯑꯩꯅ ꯍꯩꯔꯁꯨ ꯍꯩꯗ꯭ꯔꯁꯨ ꯑꯩꯣꯏ ꯇꯥꯔꯦꯔꯤꯕ ꯗ꯭ꯌꯨꯇꯤ ꯇꯥꯔꯦꯕ ꯑꯣꯖꯥꯗꯣ ꯑꯗꯨꯏ ꯃꯈꯥ ꯄꯣꯜꯂꯦꯕ ꯎ
ꯍꯥꯏꯗꯤ ꯆꯦꯛꯁꯤꯟꯕꯒ ꯌꯥꯎꯕ꯭ꯔꯣꯕ
ꯑꯥ ꯆꯦꯛꯁꯤꯟꯕꯁꯨ ꯌꯥꯎꯋꯤ ꯑꯣꯖꯥꯒꯤ ꯃꯈꯥ ꯄꯣꯜꯂꯤꯗ ꯍꯥꯏꯕꯅꯤꯡ ꯍꯥꯏꯗꯤ ꯑꯩꯅ ꯌꯥꯝ ꯍꯩꯔꯦ ꯍꯩꯇꯦ ꯍꯥꯏꯕꯒꯤ ꯋꯥꯅꯠꯇꯕ ꯃꯥꯡꯇ ꯌꯦꯡꯅꯕ ꯍꯥꯏꯗꯨꯗꯤ ꯑꯗꯨꯝ ꯍꯧꯅ ꯁꯥꯅꯤ ꯀꯌꯥ ꯍꯩꯔꯁꯨ ꯀꯌꯥ ꯍꯩꯇ꯭ꯔꯁꯨ ꯎꯝ ꯈꯔ ꯃꯗꯥꯎ ꯊꯤꯕ ꯁꯥꯇ꯭ꯔꯗꯗꯤ ꯃꯗꯥꯎ ꯐꯖꯅ ꯊꯤꯗꯣꯏꯅꯤ
ꯑꯥ
ꯑꯦꯛꯖꯥꯝ ꯍꯥꯏꯗꯣꯔꯛ ꯑꯕ ꯅꯠꯇ꯭ꯔꯣ
ꯑꯦꯖꯥꯝ ꯍꯥꯏꯗ‌ꯣꯛꯈ꯭ꯔꯦ
ꯑꯣ ꯌꯥꯝ
ꯅꯣꯏꯗꯤ ꯑꯗꯨꯝ ꯑꯦꯛꯖꯥꯝ ꯍꯥꯏꯗꯣꯛꯄ ꯀꯃꯥꯏ ꯇꯧꯏ
ꯍꯣꯏ ꯑꯦꯛꯖꯥꯝ ꯍꯥꯏꯗꯣꯛꯄ ꯀꯨꯏꯗ꯭ꯔꯤ
ꯑꯈꯣꯏꯁꯨ ꯅꯣꯡ ꯅꯤꯅꯤ ꯂꯩꯔꯕ ꯑꯦꯛꯖꯥꯝ ꯑ ꯊꯔꯅꯤ
ꯑꯣꯝ ꯑꯣ ꯂꯥꯏꯛꯇꯨ ꯐꯖꯟ ꯐꯖꯟ ꯄꯥꯔꯣ
ꯍꯣꯏ ꯍꯣꯏ
ꯃꯊꯪ ꯊꯣꯛꯂꯛꯄꯗ ꯐꯖꯅ ꯄꯨꯜꯂꯁꯤ ꯍꯔꯥꯎ ꯑꯗꯨꯗꯨ ꯌꯥꯎꯔꯁꯤ ꯍꯟꯗꯛꯁꯨ ꯌꯥꯎꯕ ꯐꯪꯉꯗꯦ ꯄꯨꯟꯅ ꯄꯨꯟꯅ ꯌꯥꯎꯕ ꯐꯪꯉꯎꯗꯦ
ꯍꯣꯏ ꯍꯣꯏ
ꯑꯣ ꯑꯗꯨꯗꯤ ꯑꯩ ꯃꯊꯪ ꯄꯪꯉꯛꯄꯗ ꯐꯖꯅ ꯋꯥꯔꯤ ꯁꯥꯟꯅꯔꯁꯤ
ꯍꯣꯏ ꯍꯣꯏ ꯃꯔꯛ ꯃꯔꯛ ꯑꯗꯨꯝ ꯄꯥꯎ ꯐꯥꯎꯅꯁꯤ
ꯍ
ꯎꯝ